ꯍꯜꯂꯣ
ꯎꯝ ꯇꯥꯕ꯭ꯔꯣ
ꯇꯥꯏ ꯎꯝ ꯀꯩꯗꯧꯏꯅꯣ
ꯎꯝ ꯐꯃꯨꯡꯗꯨ ꯂꯩ ꯍꯄꯒ ꯇꯨꯝꯅꯤꯡꯗꯕꯩ
ꯀꯩꯏ ꯖꯥꯡ ꯆꯥꯒꯦ
ꯉꯁꯤ ꯀꯥꯉꯧ ꯈꯛꯇ ꯆꯥꯏ
ꯅꯪꯅ ꯊꯣꯡꯉꯦ
ꯎꯝ ꯑꯩꯅ ꯊꯣꯡꯕ ꯅꯠꯇꯦ
ꯀꯅꯥꯥꯟ ꯊꯣꯡꯕ
ꯊꯕꯛ ꯃꯐꯝꯗ ꯆꯥꯕ
ꯊꯕꯛ ꯃꯐꯝꯗ
ꯎꯝ
ꯀꯥꯏꯗ ꯑꯩ ꯑꯩꯗꯤ ꯀꯩꯅꯣ ꯆꯥꯏ ꯎꯝ ꯀꯔꯤ ꯏꯔꯣꯟꯕ ꯆꯥꯏ ꯅꯪ ꯈꯣꯟꯖꯦꯟ ꯇꯗꯕ ꯀꯨꯏꯔꯦꯗ
ꯀꯨꯏꯌꯦ ꯀꯩꯅꯣ ꯉꯔꯥꯡ ꯉꯔꯥꯡ ꯇꯧꯗꯦ ꯉꯔꯥꯡ ꯅꯍꯥꯟ ꯇꯧꯕ꯭ꯔꯥ ꯇꯧꯗꯕ꯭ꯔꯣ
ꯈꯪꯗꯦ ꯅꯍꯥꯟ ꯇꯧꯕ꯭ꯔꯥ ꯅꯪ ꯉꯔꯥꯡ ꯉꯔꯥꯡꯗꯤ ꯇꯧꯗ ꯃꯥꯜꯂꯦ
ꯉꯔꯥꯡꯗꯤ ꯇꯧꯗꯦ ꯅꯪꯗꯤ ꯀꯩ ꯏꯟꯖꯥꯡ ꯆꯥꯔꯒꯦ
ꯑꯩꯗꯤ ꯏꯔꯣꯟꯕ
ꯑꯣ ꯑꯣ ꯍꯥꯎꯕꯅꯦ
ꯅꯨꯡꯉꯥꯏꯔꯤꯕꯣ ꯅꯨꯡꯉꯥꯏꯔꯤꯕꯣ
ꯅꯨꯡꯉꯥꯏꯌꯦ ꯍꯥꯏꯒꯦꯔꯥ ꯅꯨꯡꯉꯥꯏꯇꯦ ꯍꯥꯏꯒꯦꯔꯥ
ꯅꯪ ꯀꯣꯆꯤꯡ ꯆꯠꯇ꯭ꯔꯕꯣ ꯀꯩ ꯊꯕꯛ ꯆꯠꯂꯤꯅꯣ
ꯑꯩ ꯄꯥꯔꯠ ꯇꯥꯢꯝ ꯇꯧꯕ ꯅꯨꯡꯖꯥꯡ ꯏꯚꯤꯅꯤꯡꯗ
ꯀꯔꯤ ꯇꯧꯔꯤꯕ
ꯑꯥꯉꯥꯡ ꯑꯉꯥꯡꯒ ꯁꯥꯟꯅꯕ
ꯑꯉꯥꯡ ꯁꯦꯟꯅꯕ ꯀꯣꯆꯤꯡ ꯇꯧꯋꯤꯔꯣ ꯑꯉꯥꯡ
ꯍꯥ
ꯑꯉꯥꯡ ꯀꯣꯆꯤꯡ ꯇꯣꯏꯔꯥꯕ
ꯅꯠꯇꯦ ꯑꯉꯥꯡ
ꯏꯚꯤꯅꯤꯡꯗ ꯑꯉꯥꯡ ꯑꯉꯥꯡ ꯂꯧꯕ ꯑꯉꯥꯡꯒ ꯁꯥꯟꯅꯃꯤꯟꯅꯕꯒꯨꯝꯕ ꯇꯧꯕ
ꯑꯣ ꯐꯩꯅꯦ
ꯇꯥꯟꯕ ꯂꯥꯏꯔꯤꯛꯁꯨ ꯇꯝꯕ
ꯅꯪꯗꯤ ꯌꯥꯝ ꯒ꯭ꯌꯥꯟ ꯇꯥꯔꯝꯃꯦꯅ
ꯒ꯭ꯌꯥꯟ ꯇꯥꯗꯕꯒꯤ
ꯎꯝ ꯅꯪ ꯒ꯭ꯌꯥꯟ ꯌꯥꯝ ꯇꯥꯏ ꯄꯩꯁꯥ ꯇꯥꯅ ꯄꯩꯁꯥ ꯇꯥꯟꯕ ꯌꯥꯝ ꯀꯟꯗꯧ ꯃꯥꯜꯂꯦ ꯅꯪꯁꯦ
ꯀꯟꯗꯦ
ꯍꯣꯔꯦꯟ ꯀꯩꯗꯧ
ꯇꯥꯟꯕꯁꯤꯕꯨ ꯍꯣꯔꯦꯟ ꯕꯣꯜ ꯌꯦꯡꯒꯗ꯭ꯔꯥ
ꯌꯦꯡꯗꯣꯢꯅꯦ
ꯍꯣꯔꯦꯟ ꯍꯣꯔꯦꯟ ꯅꯨꯡꯗꯥꯡ ꯅꯨꯡꯗꯥꯡꯁꯨ ꯑꯌꯨꯛꯁꯨ ꯍꯣꯔꯦꯟ ꯑꯍꯤꯡꯁꯨ ꯍꯣꯔꯦꯟ ꯑꯍꯤꯡꯁꯨ ꯑꯌꯨꯛꯇꯨꯁꯨ
ꯎꯝ ꯄꯨꯡ ꯑꯅꯤ ꯃꯈꯥꯏꯗꯒꯤ
ꯉꯝꯒꯗ꯭ꯔꯥꯅꯦ
ꯉꯝꯒꯅꯤꯅ
ꯑꯗꯨꯗꯤ ꯍꯧꯖꯤꯛ ꯇꯨꯝꯗꯕꯤꯗ ꯉꯥꯏꯗꯣꯏꯕ
ꯉꯥꯏꯔꯍꯦꯅꯪ ꯋꯥꯔꯤ ꯁꯅꯥ ꯂꯣꯏꯔ ꯇꯨꯝꯗꯨꯏꯅꯦ
ꯀꯌꯥꯕ
ꯅꯪꯒꯅꯦ ꯋꯥꯔꯤ ꯁꯥꯟꯅꯕ ꯂꯣꯏꯔꯒ ꯑꯗꯨꯝ ꯇꯨꯝꯃꯗꯣꯏꯅꯦꯕ
ꯑꯣ ꯑꯗꯨꯒ ꯑꯃꯨꯛꯀ ꯍꯧꯒꯠꯇꯣꯏꯕ
ꯎꯝ ꯄꯨꯡ ꯑꯅꯤꯗ ꯍꯧꯒꯠ ꯇꯣꯏꯅꯦ ꯅꯠꯇ꯭ꯔꯗꯤ ꯁꯨꯝ ꯇꯨꯝꯗꯕꯤꯗ ꯁꯨꯝ ꯐꯣꯟ ꯌꯦꯡꯉꯒ ꯂꯩꯕꯗꯣ ꯇꯜꯂꯦꯕ
ꯎꯝ ꯍꯣꯔꯦꯟ ꯇꯨꯝꯅꯤꯡꯉꯛꯀꯅꯤ ꯕꯣꯜ ꯌꯦꯡꯕ ꯃꯇꯝꯗ
ꯎꯝ ꯉꯁꯤ ꯍꯌꯦꯡ ꯕꯣꯟꯗꯤ ꯃꯩ ꯆꯠꯇꯣꯏꯅꯦ ꯑꯗꯨꯅ
ꯎꯝ
ꯅꯍꯥꯟꯒꯤ ꯗꯨꯃꯥꯏꯅ ꯅꯍꯥꯟꯒꯤꯗꯣ ꯑꯃꯨꯛꯀ ꯇꯧꯈ꯭ꯔꯕ ꯃꯤꯅ ꯑꯃꯨꯛ ꯊꯤ ꯊꯤꯅ ꯉꯥꯡꯅꯅꯥꯕ
ꯀꯦꯔꯤꯌꯥ
ꯅꯍꯥꯟꯒꯤ ꯑꯗꯨꯃꯥꯏꯅ ꯑꯃꯨꯛꯀꯠ ꯌꯥꯝ ꯋꯥꯅ ꯊꯣꯏꯔꯒ ꯃꯤꯅ ꯑꯃꯨꯛ ꯊꯤꯟ ꯊꯤꯟ ꯉꯥꯡꯗꯣꯏꯕ ꯑꯗꯣ ꯃꯤꯅ ꯊꯤꯅ ꯊꯤꯅ ꯎꯝ ꯉꯥꯡꯕꯗꯣ ꯍꯌꯦꯡꯁꯨ ꯑꯃꯨꯛ ꯇꯧꯔꯗꯤ ꯀꯃꯥꯏꯅ ꯇꯧꯗꯣꯏꯅꯣ ꯍꯥꯏꯕꯅꯤꯗ
ꯇꯧꯔꯣꯏꯗ ꯍꯌꯦꯡꯗꯤ
ꯑ
ꯑꯗꯨ ꯑꯇꯣꯞꯄ ꯇꯤꯝꯗꯨ ꯌꯥꯝ ꯀꯟꯕ꯭ꯔꯥ ꯀꯃꯥꯏꯅ ꯇꯧꯒꯦ
ꯍ ꯑꯇꯣꯞꯄ ꯀꯟ ꯇꯤꯝꯗꯣ ꯌꯥꯝ ꯀꯟꯕꯁꯨ ꯅꯠꯇꯦꯗ ꯃꯌꯥꯏ ꯑꯣꯏꯅ ꯑꯗꯨꯝ ꯂꯩꯕ ꯇꯤꯝ
ꯑꯗꯨꯗꯤ ꯉꯝꯗꯧ ꯃꯥꯜꯂꯦꯗ ꯑꯈꯣꯏꯗꯤ
ꯎꯝ ꯑꯗꯨ ꯈꯪꯗꯦ ꯇꯦꯟꯁꯟ ꯂꯩꯔꯗꯤ ꯄ꯭ꯔꯦꯁꯔ ꯋꯥꯡꯉꯗꯤ ꯊꯝꯕ ꯉꯝꯗꯦꯗꯅ
ꯎꯝ
ꯍꯧꯖꯤꯛꯁꯦ ꯌꯥꯝꯅ ꯃꯑꯣꯡ ꯑꯃ ꯇꯧꯔꯤꯗꯅ ꯑꯦꯠꯃꯣꯁꯐꯤꯌꯔꯁꯦ ꯏꯁꯦꯡ ꯁꯦꯡꯗꯦꯕ
ꯎ
ꯑꯦꯟꯇꯤ ꯃꯌꯥꯝꯁꯤꯅ ꯑꯦꯟꯇꯤ ꯃꯌꯥꯝꯁꯤꯅ ꯑꯦꯠꯃꯣꯁꯐꯤꯌꯔꯁꯦ ꯏꯁꯤꯡ ꯁꯤꯡꯍꯟꯗꯕ
ꯍꯥꯢꯗꯣꯛꯒꯗ꯭ꯔꯥ ꯍꯌꯦꯡ ꯑꯗꯨꯗꯤ ꯇꯔꯨꯛ ꯇꯔꯦꯠ ꯀꯨꯟ ꯅꯤꯄꯥꯟ ꯅꯠꯇꯦ ꯇꯔꯨꯛ ꯃꯈꯥꯏꯗ ꯍꯧꯗꯣꯏꯅꯦ ꯇꯔꯦꯠ ꯅꯤꯄꯥꯜ ꯅꯤꯄꯥꯜ ꯑꯗꯨ꯭ꯋꯥꯏ ꯑꯗꯨꯋꯥꯏ ꯂꯩꯔꯝꯞꯃꯤꯅꯦ
ꯎꯝ ꯇꯔꯦꯠ ꯂꯩꯔꯦ ꯇꯔꯦꯠ ꯃꯈꯥꯏ ꯂꯩꯔꯦ ꯎꯝ ꯅꯤꯄꯥꯜ ꯃꯈꯥꯏ ꯑꯗꯨꯋꯥꯏꯗ ꯂꯣꯏꯔꯅꯤ
ꯎꯝꯝ
ꯅꯪꯗꯤ ꯌꯦꯡꯉꯣꯏꯗ꯭ꯔꯣ ꯍꯌꯦꯡ
ꯌꯦꯡꯒꯅꯤ ꯍꯣꯔꯦꯟ ꯍꯣꯔꯦꯟꯗꯤ ꯑꯍꯤꯡ ꯇꯝꯕ ꯉꯝꯗꯦ ꯑꯗꯨ ꯑꯌꯨꯛꯀꯤꯗꯤ ꯁꯣꯏꯗꯅ ꯌꯦꯡꯉꯗꯤ
ꯑꯍꯤꯡꯗꯨꯁꯨ ꯅꯨꯡꯉꯥꯏꯅꯤ
ꯎꯝ ꯌꯦꯡꯅꯤꯡꯉꯦ ꯑꯗꯨ ꯍꯂꯦꯟꯕꯨ ꯄꯥꯝꯃꯦ ꯑꯝꯇꯐꯥꯎ ꯑꯃꯐꯥꯎ ꯌꯦꯡꯗꯔꯤ
ꯎꯝ ꯁꯥ ꯃꯥꯟꯕꯅꯤ ꯁꯥ ꯈꯨꯆꯦꯟꯗ ꯃꯥꯒꯤ
ꯌꯦꯡꯅꯤꯡꯕ ꯃꯥ ꯁꯣꯔꯠ ꯚꯤꯗꯤꯑꯣꯁꯤꯡꯗꯤ ꯎꯏꯕ ꯌꯥꯝ ꯎꯝ ꯌꯥꯝ ꯏꯟꯖꯣꯏ ꯌꯥꯝ ꯅꯨꯡꯉꯥꯏꯗꯧ ꯃꯥꯜꯂꯦꯕ ꯅꯪꯗꯣ
ꯅꯨꯡꯉꯥꯏꯔꯅꯦ ꯕꯣꯟꯗꯣ ꯃꯥꯗꯤ ꯃꯤꯗ ꯌꯥꯝ ꯆꯥꯎꯋꯤꯗꯅ ꯐꯥꯒꯤ ꯃꯥꯟꯕꯅꯦ ꯃꯥꯅ ꯕꯣꯟ ꯁꯥꯟꯅꯕꯁꯦ ꯑꯉꯥꯡ ꯃꯆꯥꯒ ꯕꯣꯜ ꯁꯥꯟꯅꯕ ꯃꯥꯥꯟꯅꯦ
ꯌꯦꯡꯅꯤꯡꯉꯦ
ꯍꯧꯗꯣꯛꯄꯤꯔꯛꯀꯦ ꯍꯣꯔꯦꯟ
ꯑ
ꯑꯌꯨꯛ ꯊꯕꯛ ꯂꯩꯕ꯭ꯔꯣ
ꯑꯌꯨꯛ
ꯎꯝ
ꯂꯩꯥꯇꯦ
ꯎꯝ ꯏꯚꯤꯅꯤꯡ ꯈꯛꯇꯅꯦꯕ ꯅ‌ꯪ ꯆꯠꯂꯤꯖ‌ꯦ ꯑꯗꯨꯒ ꯄꯨꯡ ꯀꯌꯥꯗ ꯍꯜꯂꯛꯄ
ꯀꯨꯜ ꯅꯤꯄꯥꯜ ꯇꯔꯦꯠ ꯃꯈꯥꯏꯗ ꯑꯗꯨꯋꯥꯢꯗ
ꯎꯝ ꯌꯥꯝ ꯐꯩꯅꯦ ꯑꯗꯨꯗꯤ
ꯈꯪꯗ‌ꯦ
ꯒ꯭ꯌꯥꯟ ꯌꯥꯝ ꯇꯥꯏꯖꯅ‌ꯦ
ꯇꯥꯗ꯭ꯔꯦ ꯑꯉꯥꯎꯕꯤ ꯂꯝꯍꯦꯟꯕꯤ
ꯅꯠꯇꯦ ꯍꯒ꯭ꯌꯥ ꯌꯥꯝ ꯇꯥꯏꯗ ꯂꯥꯏꯔꯤꯛꯁꯨ ꯇꯝꯕ ꯄꯩꯁꯥꯁꯨ ꯇꯥꯟꯕ
ꯅꯪ ꯅꯪꯁꯨ ꯄꯩꯁꯥ ꯉꯁꯤ ꯆꯪꯉꯝ ꯃꯅꯤ ꯅꯥ
ꯀꯔꯤ
ꯉꯁꯤ ꯄꯩꯁꯥ ꯐꯪꯒꯟ ꯐꯪꯂꯝ
ꯑꯩ ꯑꯩ ꯌꯥꯎꯗꯦ ꯑꯩ ꯌꯥꯎꯗꯦ ꯑꯩꯒꯤꯗꯤ ꯂꯧꯗꯦ ꯎꯝ
ꯀꯩꯒꯤꯦ ꯑꯩ ꯈꯔ ꯆꯪꯉꯛꯑꯦ
ꯑꯩꯒꯤꯗꯤ ꯀꯩꯅꯣ ꯇꯧꯗꯦ ꯇꯥꯛꯁ ꯂꯣꯏꯗꯦ
ꯌꯥꯝ ꯂꯩꯔꯤꯕ ꯍꯧꯖꯤꯛꯁꯨ
ꯎꯝ ꯂꯩꯔꯤ
ꯑ‌ꯣ
ꯑꯩꯗ‌ꯣ ꯁꯨꯝ ꯇꯟꯕ ꯇꯧꯒꯗꯕꯗꯣ ꯇꯧꯅꯤꯡꯗꯕ ꯃꯤꯉꯣꯟꯗ ꯁꯨꯝ ꯇꯧꯔꯛꯀꯦ ꯇꯧꯔꯛꯀꯦ ꯍꯥꯏꯕꯗꯣ ꯏ ꯀꯥꯏꯗ ꯂꯩꯕ
ꯑꯩ ꯑꯩꯁꯨ ꯉꯔꯥꯡ ꯇꯧꯗꯦ ꯉꯁꯤ ꯉꯁꯤꯁꯨ ꯇꯧꯗꯦ ꯉꯁꯤ ꯍꯧꯖꯤꯛ ꯑꯩ ꯊꯕꯛ ꯍꯜꯂꯛꯑꯒ ꯃꯇꯨꯡꯗ ꯇꯧꯔꯅꯤ
ꯎꯝ ꯑꯅꯧꯕ ꯄꯤꯔꯛꯄ꯭ꯔꯣ
ꯑꯅꯧꯕ ꯉꯔꯥꯡ ꯅꯍꯥꯟꯗꯨꯅ ꯎꯝ ꯑꯅꯧꯕ
ꯎꯝ ꯎꯝ ꯑꯩꯒꯤꯗꯤ ꯌꯥꯝ ꯋꯥꯠꯂꯤꯗ ꯑꯩꯒꯤꯗꯤ ꯌꯥꯗꯕ ꯑꯃꯁꯨ ꯌꯥꯎꯔꯦ ꯑꯗꯨ ꯍꯣꯔꯦꯟ ꯀꯣꯟꯅ ꯍꯥꯏꯒꯦ ꯋꯥꯔꯤ ꯁꯥꯟꯅꯕ ꯌꯥꯗꯦꯕ ꯀꯣ ꯃꯥꯒꯤ ꯁꯤꯒꯤ ꯌꯥꯝ ꯀꯟꯅ ꯑꯩꯒꯤ ꯌꯥꯗꯕ ꯑꯃꯁꯨ ꯌꯥꯎꯕ ꯑꯗꯨꯅ ꯆꯪꯗꯕ
ꯉꯁꯥꯏꯗꯣ ꯆꯥꯠ‌ ꯖꯤꯄꯤꯇꯤ ꯗꯅꯦ
ꯍꯥꯝ
ꯑꯗꯨꯗꯤ ꯍꯥꯏꯕ ꯌꯥꯔꯝꯒꯅꯤꯀꯣ
ꯎꯝ
ꯑꯗꯨꯗ ꯑꯩꯅ ꯄꯪꯍꯡ ꯍꯡꯅ ꯄꯪꯍꯪꯅ ꯀꯩꯅꯣ ꯀꯣꯏꯁꯟ ꯃꯌꯥꯝ ꯍꯪꯕꯒꯤ ꯑꯩꯅ ꯁꯤ ꯇ꯭ꯋꯦꯟꯇꯤ ꯇ꯭ꯋꯦꯟꯇꯤ ꯁꯤꯒꯤꯗ ꯀꯅꯥꯅ ꯋꯥꯜ ꯀꯞ ꯉꯝꯒꯗ꯭ꯔꯣ ꯍꯥꯏꯅ ꯍꯪꯕ
ꯑꯗꯨꯒꯤ ꯄ꯭ꯔꯟꯁꯅ ꯉꯝꯒꯅꯤ ꯑꯗꯦ ꯔꯟꯅꯔ ꯑꯞꯅ ꯑꯥꯔꯖꯦꯟꯇꯤꯅꯥꯅ ꯔꯟꯅꯔ ꯑꯞ ꯇꯧꯅꯤ ꯌꯥꯏ
ꯃꯣꯏ ꯁꯨ ꯍꯥꯟꯅꯗꯤ ꯌꯥꯝ ꯀꯟꯕꯅꯦꯕ ꯁ꯭ꯄꯦꯟꯁꯦ ꯑꯗꯨꯕꯨ ꯈꯪꯗꯦ ꯃꯣꯏꯒ ꯏꯁ꯭ꯄꯦꯟꯒꯗꯤ ꯁ꯭ꯋꯤꯃꯤꯗ ꯇꯥꯔꯅꯤꯗꯅ ꯑꯃꯗꯤ ꯀꯝꯄꯜꯁꯔꯤ ꯂꯩꯍꯧꯅꯤꯗꯅ
ꯎꯝ ꯎꯗ꯭ꯔꯦ
ꯎꯝ ꯅꯪ ꯈꯣꯟꯖꯦꯜꯁꯦ ꯇꯥꯕ ꯌꯥꯝ ꯅꯨꯡꯉꯥꯏ
ꯅꯨꯉꯥꯏꯔꯝꯃꯣꯏ
ꯅꯨꯡꯉꯥꯏ ꯅꯪ ꯅꯆꯤꯟ ꯅꯅꯥꯎ ꯀꯌꯥꯅꯣ
ꯍꯥ
ꯅꯆꯤꯟ ꯅꯅꯥꯎ ꯀꯌꯥꯅꯣ
ꯃꯉꯥ
ꯅꯪꯅ ꯑꯇꯣꯝꯕꯤ
ꯅꯣ ꯃꯌꯥꯏꯗ
ꯑꯣ ꯅꯪꯒꯤ ꯃꯈꯥꯗꯁꯨ ꯂꯩꯕ꯭ꯔꯥ
ꯎꯝ
ꯎꯝ
ꯃꯈꯥꯗ ꯑꯅꯤ ꯃꯊꯛꯇ ꯑꯅꯤ ꯌꯥꯝ ꯅꯨꯉꯥꯏ
ꯅꯨꯄꯤꯖꯦ ꯅꯨꯄꯤ ꯅꯨꯄꯤ ꯃꯔꯤ
ꯅꯨꯄꯥ ꯑꯃ ꯈꯛꯇ
ꯅꯨꯄꯥꯅ ꯑꯇꯣꯝꯕ
ꯑꯩ ꯃꯈꯥꯗ ꯑꯗꯨꯒ ꯑꯇꯣꯝꯕꯤ
ꯑꯗꯨꯗꯤ ꯅꯨꯄꯥ ꯇꯥꯟꯗꯅ
ꯀꯩ ꯍꯥꯏꯕ ꯇꯥꯗꯕ꯭ꯔꯣ
ꯇꯥꯏ ꯇꯥꯏ
ꯎꯝ ꯅꯣꯏꯗꯤ
ꯆꯦ ꯆꯦ ꯑꯍꯟ ꯅꯠꯇꯕ ꯃꯌꯥꯏꯗ ꯆꯦ ꯑꯍꯟꯒ ꯏꯕꯅꯤꯒꯤ ꯃꯔꯛꯇ ꯂꯩꯕ ꯍꯧꯖꯤꯛꯀꯥꯟ ꯍꯟꯗꯛꯅ ꯌꯨꯝ ꯄꯥꯜꯂꯦ
ꯑꯣ ꯅꯪꯒꯤ ꯊꯕꯛꯀ ꯆꯥꯎꯅ ꯇꯧꯈꯣꯗ
ꯑ ꯇꯧꯗꯣꯏꯅꯦ ꯇꯧꯗꯣꯏꯅꯦ ꯍꯥꯏꯔꯒ ꯂꯥꯏꯔꯤꯛ ꯄꯥꯗ꯭ꯔꯒ
ꯂꯥꯏꯔꯤꯛ ꯄꯥꯎ ꯂꯥꯏꯔꯤꯛ ꯄꯥꯎ ꯃꯇꯝ ꯃꯥꯡꯍꯟꯒꯅꯨ ꯑꯩꯅ ꯅꯍꯥꯟ ꯍꯥꯏꯒꯦ ꯇꯧꯔꯝꯕꯗꯣ ꯅꯪꯒꯤ ꯃꯣꯏꯒꯤ ꯑꯦꯁ ꯇꯤꯒꯤꯀꯣ ꯅꯣꯏꯒꯤꯗꯤ ꯑꯦꯛꯖꯥꯝꯗ ꯅꯪꯒꯤ ꯑꯦꯛꯖꯥꯝ ꯊꯥꯒꯗꯕ ꯑꯦꯛꯖꯥꯝꯗꯣ ꯑꯗꯨꯒꯤ ꯆꯍꯤ ꯈꯨꯗꯤꯡꯒꯤ ꯀꯠ ꯑꯣꯐ ꯊꯣꯛꯏꯗꯅ ꯀꯠ ꯑꯣꯐ ꯁꯦ ꯃꯥꯟꯅꯗꯕꯅꯦꯕꯀꯣ ꯑꯗꯨꯒꯤ ꯀꯠ ꯑꯣꯐꯇꯣ ꯐꯖꯅ ꯅꯩꯅꯔꯣ ꯌꯦꯡꯉꯒ ꯆ ꯆꯍꯤ ꯈꯨꯗꯤꯡꯒꯤ ꯍꯦꯟꯕꯁꯨ ꯌꯥꯎꯕꯅꯦ ꯇꯥꯕꯁꯨ ꯌꯥꯎꯕꯅꯦꯕꯀꯣ ꯀꯠ ꯑꯣꯐꯇꯣ ꯑꯗꯨꯒꯤꯗ ꯌꯦꯡꯒ ꯄ꯭ꯔꯤꯄꯔꯦꯁꯟ ꯇꯧ ꯌꯥꯝ ꯂꯥꯏꯕꯅꯤꯗ ꯃꯥꯒꯤ ꯑꯗꯨꯝ ꯈꯟꯕꯅꯤꯗ
ꯂꯥꯏꯕ ꯃꯥꯜꯂꯤꯦꯗ ꯂꯨ ꯃꯥꯜꯂꯦ
ꯏ ꯂꯨꯗꯕꯅꯤ ꯂꯥꯏꯅ ꯍꯣꯠꯂꯣ ꯂꯥꯏꯅꯕꯗꯣ ꯂꯥꯏꯅ ꯄꯥꯎꯕ ꯑꯗꯨꯝ ꯂꯥꯏꯅ ꯈꯪꯅꯕ ꯂꯨꯅ ꯄꯥꯔꯗꯤ ꯂꯨꯅ ꯈꯪꯉꯦ ꯂꯥꯏꯅ ꯐꯥꯗꯤ ꯂꯥꯏꯅ ꯈꯪꯉꯦ ꯅꯪ ꯌꯨꯝꯗꯤ ꯆꯠꯇ ꯆꯠꯇ꯭ꯔꯕꯣ
ꯆꯠꯇ꯭ꯔ ꯅꯍꯥꯟ ꯐꯔꯤ ꯐꯦꯕꯋꯥꯔꯤꯗ ꯆꯠꯄꯗꯣ
ꯎꯝ ꯅꯪꯗꯤ ꯅꯣꯏ ꯁꯥ ꯊꯣꯡꯕ ꯍꯩꯇ꯭ꯔꯕꯣ
ꯌꯦꯟ ꯁꯥ ꯈꯛꯇ ꯍꯩꯌꯦ
ꯁꯥ ꯈꯠꯇ ꯅꯣꯏꯒꯤ ꯏꯁꯇꯥꯏꯜ ꯂꯩꯇ꯭ꯔꯣ ꯀꯩꯅꯣꯒ ꯇꯧꯕꯤꯗꯣ ꯃꯁꯂꯥꯒ ꯊꯥꯛꯇꯕꯤꯗ ꯊꯣꯡꯕꯤꯗꯣ
ꯃꯁꯂꯥꯒ ꯊꯥꯎ ꯇꯧꯕꯤꯌꯦ
ꯎꯝ ꯆꯝꯅ ꯊꯣꯡ ꯆꯝꯅ ꯊꯣꯡꯕꯤꯗꯣ ꯃꯁꯂꯥꯒ ꯊꯣꯏꯅ ꯊꯥꯛꯇꯕꯤꯗ ꯑꯩꯈꯣꯏꯒꯤ ꯁꯤꯡꯒꯨꯝꯕ ꯑꯗꯒꯤ ꯉꯥꯏꯔꯣꯡ ꯍꯥꯏꯕꯗꯣ ꯈꯪꯕ꯭ꯔꯥ
ꯍꯥ
ꯉꯥꯏꯔꯣꯡ ꯍꯥꯏꯗꯅ ꯑꯩꯈꯣꯏꯒꯤ ꯃꯩꯇꯩꯒꯤ ꯅꯣꯏꯅ ꯀꯩ ꯍꯥꯏꯅ ꯃꯔꯨ ꯃꯔꯨ ꯗꯧ ꯇꯧꯕꯗꯣ ꯃꯅꯝ ꯌꯥꯝ ꯀꯟꯕ ꯑꯁꯪꯕ ꯃꯔꯨ ꯃꯔꯨ